ꯇꯥꯕ꯭ꯔꯣ ꯇꯥꯔꯕꯣ ꯉꯍꯥꯛꯇꯪ ꯉꯥꯏꯔꯝꯃꯣ ꯀꯩꯒꯤ
ꯉꯥꯏꯔꯣꯏꯗꯧꯋꯤ꫰꫰
ꯑꯃ ꯑꯩꯈꯣꯏꯒꯤ ꯑꯀꯤ ꯍꯥꯏꯁꯤ ꯁꯥꯟꯅꯈ꯭ꯔꯖꯥꯠꯂ꯫
ꯀꯔꯤꯒꯤꯅꯣ ꯉꯥꯏꯌꯣ ꯍꯥꯏꯗꯣ ꯃꯔꯝ ꯍꯥꯏꯔꯛꯑꯣ꯫
ꯑꯩ ꯑꯦꯀꯥꯎꯟ
ꯅꯪꯉꯀꯥꯟ ꯆꯨꯋꯏꯁ ꯇꯧꯕꯗꯣ ꯑꯩ ꯉꯥꯏ ꯂꯩ ꯍꯥꯏꯅ
ꯑ ꯀꯣꯛ ꯇꯨꯝꯁꯥꯢ
ꯕꯥꯔꯣ ꯌꯥꯡꯈꯩ ꯇꯥꯔꯦ
ꯎꯝ
ꯀꯩꯩꯅꯣ ꯉꯝꯕꯗ ꯑꯃ ꯃꯈꯥꯏ ꯇꯥꯗꯧꯔꯦ ꯍꯥꯏꯅꯤ
ꯄꯨꯡ ꯑꯃ ꯇꯥꯗꯧꯔꯕ ꯅꯠꯇꯣ ꯑꯃꯨꯛꯈꯥꯏ ꯖꯣꯞ ꯖꯣꯞ ꯇꯥꯔꯛꯇꯣꯏꯔꯕ
ꯎꯝ
ꯀꯩꯒꯤ
ꯑꯤ ꯑ ꯑꯥꯏ ꯖꯤ ꯏ ꯑꯦꯟ
ꯏ ꯄꯤꯠꯁ ꯗ ꯄ꯭ꯂꯤꯟ ꯑꯅꯧꯕ ꯏꯁꯇꯥꯔ ꯂꯥꯏꯠꯅꯤ ꯎꯝ ꯗꯤꯞ ꯕ꯭ꯂꯨꯗꯣ ꯑꯅꯧꯕ ꯏꯁꯇꯥꯔ ꯂꯥꯏꯠꯅꯤ
ꯎꯝ
ꯅꯩꯕ꯭ꯔꯥ ꯅꯣꯏ ꯉꯝꯃꯣꯏꯗꯕ ꯉꯥꯛꯇꯅꯤ ꯐꯥꯔꯤꯁꯤ ꯀꯤꯕ ꯑꯃ ꯐꯥꯎꯕ꯭ꯔ ꯀꯩꯒꯤ ꯇꯧ
ꯔꯣꯕꯣꯠꯅꯒ ꯒꯦꯝꯖꯦ ꯁꯥꯟꯅꯗꯧꯕ ꯃꯥꯟꯕꯩ ꯇꯥꯏꯞꯇꯀꯣ
ꯅꯨꯡꯉꯥꯏꯕ꯭ꯔꯥ ꯑꯦ ꯁꯤꯒꯤ ꯀꯩꯅꯣꯖꯦ ꯑ ꯗꯥꯏꯂꯣꯠꯀꯤ ꯑꯀꯞꯄꯤ ꯃꯣꯠꯖꯦ ꯇ꯭ꯔꯦꯠ ꯇꯧ ꯌꯥꯏꯅꯦ ꯃꯁꯤꯗ ꯑꯥ ꯇꯧ ꯇꯧ ꯇꯧꯒꯦ ꯇꯧꯋꯦ ꯗꯥꯏꯃꯟ ꯗꯥꯏꯃꯟ ꯐꯪꯗꯣꯏꯅꯤ ꯌꯣꯟꯊꯣꯛꯈ꯭ꯔꯒ ꯍꯣꯏ ꯎꯪꯗꯦ ꯍꯥꯏꯕ ꯕꯣꯅꯁ ꯕꯣꯅꯁ ꯐꯪꯗꯦ ꯍꯥꯏꯔꯣ ꯎꯝ ꯑꯗꯨ ꯑꯩ ꯂꯩꯔꯒꯦ
ꯐꯖꯗꯣꯏ
ꯐꯖꯩꯌꯦ ꯐꯖꯩꯌꯦ
ꯎꯝ
ꯄꯩꯁꯥ ꯐꯪꯉꯤ ꯐꯪꯄꯣꯟꯇꯦ
ꯀꯤꯕ꯭ꯔ ꯑꯗꯨꯅꯤ ꯁꯤꯒꯤ ꯏꯃꯣ ꯏꯃꯣꯅ ꯅꯩꯕꯩ ꯆ
ꯑꯦꯀꯥꯎꯟ ꯑꯃ ꯁꯨꯁ ꯇꯧꯔꯦ ꯑꯦꯀꯥꯎꯟ ꯑꯃ ꯋꯥꯠꯂꯤ ꯉꯥꯏꯍꯥꯛꯇ ꯉꯥꯏꯌꯨ
ꯑꯩ ꯉꯥꯏꯕ ꯉꯝꯃꯔꯣꯏ ꯑꯩ ꯉꯥꯏꯔꯛꯏꯁꯦ ꯄꯨꯡ ꯀꯟꯅꯤꯄꯥꯟꯔꯥꯡꯅꯤ ꯀ ꯃ ꯑꯗꯨ
ꯀꯩꯒꯤ
ꯉ ꯌꯗ
ꯗ
ꯇꯗꯦ
ꯀꯦ ꯉꯕ
ꯎꯝ ꯅꯪꯒꯤ ꯑꯗꯨꯨꯝꯕꯗꯤ ꯅꯣꯛꯅꯤꯡꯗꯦ ꯅꯪꯒꯤ ꯍꯦꯔꯣ ꯏꯁꯇꯥꯏꯜꯗ ꯍꯟꯖꯤꯟ ꯍꯟꯖꯤꯟ ꯇꯧꯕꯗꯣ ꯈꯪ ꯗꯨꯒꯨꯝꯕꯗꯨꯅꯦ ꯑꯩꯩꯅ ꯅꯣꯛꯅꯤꯡꯉꯤꯁꯤ
ꯐꯣꯟ ꯇꯥꯔꯗꯤ ꯑꯗꯨ ꯐꯠꯇꯣ ꯁꯤꯗꯤ ꯃꯈꯣꯟ ꯇꯥꯗꯦ ꯀꯞꯄꯤ ꯑꯉꯥꯡꯖꯦ
ꯎꯝ ꯑꯉꯥꯡ ꯂꯧ ꯑꯗꯨ
ꯑ ꯑꯉꯥꯡꯒꯤ ꯃꯈꯣꯜꯅꯤꯁꯤ ꯀꯞꯄꯤ ꯑꯉꯥꯡꯒꯤ ꯃꯈꯣꯜ ꯅꯠꯇꯕ꯭ꯔꯅꯦ ꯅꯦꯅꯦꯍꯣꯏꯒꯤ ꯑꯉꯥꯡ ꯀꯞꯄꯤꯅꯦ
ꯅꯪꯅ ꯑꯉꯥꯡꯗꯣ ꯅꯪ ꯐꯨꯔꯤꯔꯣ
ꯈꯪꯗꯦ ꯅꯪꯅ ꯐꯨꯕꯩ ꯀꯞꯄꯤꯅꯦ ꯑꯉꯥꯡꯖꯦ
ꯑꯩꯗꯒ ꯐꯨꯗꯦꯔꯥ
ꯍꯪꯅ ꯇꯔꯒ
ꯑ ꯅꯪꯅ ꯑꯉꯥꯡ ꯐꯨꯅ ꯑꯩꯗꯤ ꯑꯉꯥꯡꯗꯣ ꯈꯜꯂꯤꯗꯣꯧꯕ
ꯀꯩꯒꯤꯅꯣ ꯍꯥꯏꯁꯦ ꯁꯤꯤꯟ ꯅꯣꯏ ꯁꯨꯃꯥꯏꯅ ꯅꯣꯏꯗꯕ
ꯎꯝ ꯇꯃꯥꯏ ꯅꯅꯦ
ꯀꯥꯏꯒꯤꯅ ꯈꯅ ꯑꯣꯏꯌꯦ
ꯑꯗꯨꯃꯥꯏꯅ ꯅꯣꯛꯄꯗꯣ ꯄꯥꯝꯖꯕꯒꯤ
ꯄꯥꯝꯂꯤ
ꯄꯥꯝꯃꯦ ꯑꯁꯃ ꯆꯦꯜꯂꯛꯑꯕ ꯇꯥꯜꯂꯤ ꯌꯦꯟ ꯇꯥꯕ ꯇꯥꯕ ꯐꯥꯎꯜꯂꯦ
ꯂꯤꯖꯦꯟꯒꯤ ꯇꯥꯑ ꯑꯃꯐꯥꯎ ꯍꯥꯏꯔꯣ ꯑꯗꯨꯗꯤ ꯀꯅꯥꯗ ꯂꯦꯡꯗꯣꯏꯕ ꯇꯥꯗꯅ
ꯔꯤꯄꯤꯠ
ꯀꯥꯏꯒꯅꯤ
ꯃꯣꯏ ꯂꯤꯖꯦꯜꯗꯒꯤ ꯃꯈꯥ ꯑꯣꯏꯗꯅ ꯂꯣꯏꯅ ꯂꯦꯡꯕ ꯉꯝꯃꯤꯗꯅ ꯑꯗꯨꯒꯤ
ꯌꯦꯡꯉꯗ
ꯀꯩꯒꯤꯅꯣꯗ
ꯈꯪꯗꯦꯗ ꯇꯨꯝꯃꯨ ꯇꯨꯃꯤꯟꯅ ꯂꯥꯡꯗꯕꯤꯗ ꯑꯗꯨꯗ ꯍ ꯍꯛꯂꯤꯅꯦ ꯏꯗꯤ ꯀꯦꯅꯥ ꯇꯥꯏ ꯆ ꯁꯇꯅꯤ ꯅꯠꯇ ꯁꯥꯎꯗ ꯄ ꯀꯩꯒꯤꯅ ꯥꯏꯗꯁꯤꯅ ꯎꯦ
ꯎꯝ
ꯁꯤꯒꯤ ꯑꯀꯠꯄꯁꯤꯒ ꯅꯣꯄꯩꯁꯤꯒ ꯐꯪꯉꯗꯤ ꯌꯥꯔꯦ ꯍꯥꯏꯇꯥꯔꯣꯠꯀꯤ ꯃꯣꯠꯇ ꯈꯖꯗ ꯃꯥ ꯊ ꯀ
ꯧꯦ ꯍꯥꯏ ꯀꯅꯣ
ꯖꯤꯟ ꯃꯇꯀꯣ
ꯀꯣ ꯗꯥꯏꯔꯣꯠꯀꯤ ꯃꯣꯟꯃꯔꯤ ꯑꯔꯋꯥ ꯏ ꯃꯣꯟꯃꯔꯤ ꯏꯩ ꯄꯛꯇꯕꯤꯃ ꯈꯔ ꯀꯩꯒꯤꯅꯣ
ꯑꯩ ꯌꯥꯎꯕ ꯃꯥꯜꯂꯣ ꯏꯆꯦꯜ ꯂꯤꯆꯦꯜ ꯃꯔꯛꯇ ꯁꯤꯒꯤ ꯑꯃ ꯖꯣꯏꯒꯤꯁꯨ ꯑꯗꯨꯝ ꯌꯥꯎꯅꯤ ꯀꯥꯟꯗ
ꯃ ꯑꯣꯏꯒꯤ ꯀꯩꯅꯣꯁꯤꯔ ꯔꯤꯋꯥꯔꯠ ꯅꯠꯇꯦ ꯃꯣꯏꯁꯦ ꯑꯩꯅ ꯈꯟꯕꯗ ꯃꯣꯏꯁꯦ ꯍꯥꯏꯗꯤ ꯔꯤꯋꯥꯔꯗꯂ ꯈꯪꯗꯦ ꯎ ꯍꯥꯏꯗꯤ ꯔꯤꯋꯥꯔꯠꯁꯦ ꯈ꯭ꯋꯥꯏ ꯑꯍꯥꯟꯕ ꯂꯩꯕꯁꯨ ꯑꯣꯏꯗꯣꯏꯅꯦꯕ ꯏꯁꯀ꯭ꯔꯤꯟ ꯔꯤꯋꯥꯔꯠ ꯑꯅ ꯑꯅꯤ ꯁꯤꯩꯁꯤꯗꯤ ꯌꯣꯟ ꯈꯪꯗꯦ ꯁꯤꯁꯨ ꯄꯤꯔꯦꯔꯥ ꯌꯣꯟꯕ ꯌꯥꯏ ꯍꯥꯏꯔ ꯈꯪꯗꯦ ꯄꯤ ꯑꯗꯨꯃ ꯪ ꯇ ꯀ ꯑꯗꯨ ꯊꯔꯤ ꯑꯦ ꯀꯩꯅꯣ ꯑꯍꯨꯝ ꯊꯣꯛꯈꯤꯗ꯭ꯔꯦ ꯎꯝ ꯐ ꯉ ꯗꯝ ꯍꯣꯏ ꯈꯪꯕ ꯍ ꯑꯗꯨ ꯊꯤꯅ ꯉꯥꯡꯉꯕ ꯀꯌꯥꯝ ꯊꯤꯔꯒꯦ ꯃꯦꯞ ꯀꯩ ꯈꯔꯗꯤ ꯐꯖꯒꯗ ꯀꯃꯥꯏꯅ ꯇꯧ ꯁꯟꯗꯦ
ꯑꯦꯅꯤ ꯅꯪ ꯇꯧꯅꯤꯡꯕ ꯃꯑꯣꯡꯗ ꯇꯧꯁꯤ
ꯑꯩꯗ ꯑꯩ ꯇꯞ ꯆꯅ ꯇꯨꯝꯃꯤꯔꯣ ꯍꯧꯖꯤꯛꯀꯣ ꯑꯗꯣ ꯇꯨꯝꯃꯤꯔꯣꯒ ꯎꯝ ꯑꯩ ꯁꯥꯎꯕ ꯍꯧꯔꯅꯤꯗ ꯀꯕ
ꯑꯦ ꯍꯟꯗꯣꯛꯀꯅꯥ ꯍꯟꯗꯣꯛꯀꯅꯣ
ꯑꯗꯨ ꯂꯤ ꯁꯦꯀꯦꯟ ꯑꯅꯤꯒꯤ ꯃꯅꯨꯡꯗ ꯃꯁꯤꯡ ꯑꯍꯨꯝꯒꯤ ꯃꯅꯨꯡꯗ ꯆꯪꯉꯛꯀꯗꯧꯅꯤ
ꯐꯁ ꯑꯣꯀꯦ ꯀꯟꯐꯥꯔꯝ ꯑꯗꯒꯤ ꯁ꯭ꯋꯤꯁ ꯑꯦꯀꯥꯎꯟ ꯑꯣꯀꯦ ꯂꯣꯗꯤꯡ ꯂꯧꯔꯦ ꯍꯦꯟꯁꯦ ꯁꯤꯒꯗꯤ ꯑꯣꯏꯅꯅꯗ꯭ꯔꯦꯕꯀꯣ ꯅꯪꯒꯁꯦ ꯒ꯭ꯔꯦ ꯃꯤꯜꯄꯔ ꯁꯤꯒ
ꯅꯥꯎꯅꯦ
ꯃꯁꯤꯅ ꯑꯣꯏꯅꯕ꯭ꯔꯥ ꯑꯣꯏꯅꯗꯕ꯭ꯔꯥ ꯑꯃꯨꯛ ꯌꯦꯡꯉꯁꯤ
ꯗꯔꯣ ꯀ꯭ꯔꯥꯏꯡ
ꯍꯗ
ꯑ ꯇꯔ ꯍꯥ ꯍꯥ ꯄꯤꯌꯣꯔ ꯇꯨ ꯋꯤꯛ ꯍꯥꯏꯗꯤ ꯁꯤ ꯇꯞꯅ ꯅꯣꯛꯄꯁꯤꯅ ꯗꯔꯣꯜ ꯍꯥ ꯍꯥ
ꯑꯃ ꯁꯥꯥꯎ ꯑꯣ ꯑꯗꯨꯅ ꯀꯩ ꯑꯣꯀꯦ
ꯇꯥꯏꯣ ꯭ꯔ ꯇꯔꯣ ꯍꯥ ꯭ꯔꯦꯀꯤ ꯍꯥꯏ ꯂꯤ ꯀꯄꯦ ꯊꯣꯁꯤꯅ ꯏꯜꯂ ꯀꯦꯟ
ꯑ ꯐ꯭ꯔꯦꯟ ꯑꯣꯏꯅꯕ꯭ꯔꯎꯅꯦ ꯍꯧꯖꯤꯛ ꯂꯣꯏ ꯃꯔꯛꯇ ꯀꯥꯏꯅ ꯂꯩꯕ꯭ꯔꯗ
ꯀꯅꯥ ꯀꯅꯣ ꯑꯕꯂꯦꯟꯁ ꯀꯅꯥ ꯀꯅꯣ
ꯀꯦꯕꯤ ꯑꯦ ꯁꯥꯏꯠꯧ
ꯑꯣꯏꯅꯅꯦꯦ
ꯑꯣꯀꯦ ꯑꯗꯨꯗꯤ ꯑꯩꯗꯤ ꯍꯥꯏꯔꯑꯒꯦ
ꯏꯆꯦ ꯅꯛꯁꯦ ꯑꯣꯏꯅ ꯑꯩꯈꯣꯏꯅ
ꯍꯥꯏꯔ
ꯀ ꯀꯩꯅꯣ
ꯐꯠ ꯐꯠ
ꯎꯝ ꯥꯏꯗꯤꯔꯕ ꯅꯝꯥꯏꯔꯕ ꯍꯥꯏꯔꯛꯑꫭ ꯎꯝ
ꯑꯍꯨꯝ ꯁꯤꯅꯣ ꯑꯃ ꯇꯔꯨꯛ ꯑꯅꯤ ꯃꯉꯥ
ꯎ ꯁꯣ ꯁꯤꯣ ꯇ ꯀꯥ ꯅꯈꯥ
ꯃ ꯈꯔ ꯁꯋꯥꯁꯇꯁꯤꯂꯣ
ꯎꯝ ꯄꯤꯈ꯭ꯔꯕꯅꯦ ꯌꯥꯔꯛꯀꯅꯨ ꯍꯦꯛ ꯌꯥꯔꯛꯄꯅꯦ ꯌꯦꯡꯉꯣ ꯑꯣ ꯑꯩ ꯍꯟꯗꯣꯛꯈ꯭ꯔ ꯍꯥꯏꯔꯕ ꯍꯟꯗꯣꯛꯀꯦꯉꯣ ꯑꯩꯅ ꯌꯥꯔꯛꯄꯅꯨ ꯍꯥꯏ ꯌꯥꯔꯛꯄꯩ ꯍꯥꯠꯄꯤꯔꯔꯕꯗꯗꯤ
ꯖꯤꯛꯁ ꯃꯦꯀ ꯃꯇꯥꯟ
ꯀꯩꯒꯤꯅꯣ ꯂꯥꯛꯇꯔꯤꯁꯦ cannot hear properly and low voice ꯀꯅꯣ ꯇꯥꯟꯂꯤꯗ
ꯇꯥꯟꯗꯦ
ꯎꯝ ꯑꯩ ꯇꯥꯟꯂ ꯉꯥꯏꯕ ꯉꯥꯝꯃꯔꫭ ꯎꯝ ꯏꯟꯚꯦꯟꯇ꯭ꯔꯤꯗ ꯑꯩ ꯄꯣꯠ ꯑꯝꯇ ꯂꯩꯇꯦ ꯑꯩ ꯑꯗꯨꯝꯃꯒꯦ
ꯌꯦꯡꯑꫭ
ꯑꯩ ꯌꯦꯡꯉꯕꯅꯦ ꯏꯟꯚꯦꯟꯇ꯭ꯔꯤ ꯑꯃꯝꯇ ꯌꯥꯎꯔꯕꯅꯦ ꯏꯟꯚꯦꯟꯇ꯭ꯔꯤ ꯀꯩ ꯍꯥꯏꯗꯤ ꯕ꯭ꯂꯨ ꯑꯣꯏ ꯂꯩꯔꯕꯅꯤ ꯀꯩꯝ ꯌꯥꯎꯗꯕꯒꯦ ꯇꯨꯏꯌꯦꯡꯉꯑꫭ ꯌꯦꯉꯣ ꯎꯔꯕꯔꯥ ꯐꯪꯂꯣꯏꯔꯦ ꯅ ꯍꯥꯟꯅ
ꯎꯝ ꯐ
ꯅꯪꯅ ꯍꯩꯇꯕꯒꯅꯤ ꯀꯩꯒꯤꯅ
ꯊꯝꯗꯦ
ꯑꯥ ꯅ ꯑꯩꯁꯦ ꯐꯪꯗꯦ ꯍꯥꯏ ꯅꯠꯇ꯭ꯔꯥ
ꯎꯝ
ꯀꯩꯒꯤꯅꫭ ꯅꯪ ꯍꯔꯥꯎꯔꯗꯤ
ꯎꯝ ꯈꯒꯤꯁꯨ ꯈꯪꯒꯤꯗ ꯅꯪ ꯍꯣꯏ ꯁꯤꯕꫪ ꯐꯕꯗꯣ
ꯈꯪꯗꯦꯗ ꯑꯥ ꯑ ꯃꯥꯔ ꯅꯤꯡꯉꯥꯏꯕꯅꯦ
No word
ꯒꯩꯁꯇꯁꯨ ꯄꯤꯁꯤꯟꯂꯛꯑꫭ ꯀꯩꯅꫭ ꯄꯤꯔꫭꯗꯅ ꯗꯥꯏꯔꯣ ꯀ ꯀꯄꯤ ꯃꯠꯇꯣ ꯐꯪꯗꯤ ꯑꯩ ꯂꯩꯔꯒꯦ ꯇꯧꯅꯤ ꯗꯥꯏꯃꯟ ꯆꯃꯥꯄꯟ ꯌꯥꯎꯔꯤꯁꯤꯅ ꯍꯥꯏꯗꯤ ꯑꯣꯛꯁꯟꯗꯅꯦ ꯍꯥꯏꯁꯦ
ꯄ
ꯗꯥꯏꯃꯟ ꯌꯥꯝ ꯂꯩꯔꯦ ꯂꯩꯔꯦꯒ ꯇꯧꯕꯅꯦ ꯍꯦꯛꯇ ꯑ ꯑꯩꯒꯤ ꯁꯤꯒꯤ ꯇ ꯅꯪ ꯐꯪꯕ꯭ꯔ ꯌꯦꯡꯑꫭ ꯇꯥꯂꯦ ꯇꯥꯂꯦ ꯇꯥꯂꯦ ꯇꯥꯂꯦ ꯀꯥꯏꯂꯩ ꯀꯗꯥꯏꯂꯩ ꯅꯥꯋꯥ ꯂꯧꯗꯦ ꯎꯝ ꯑꯥ ꯃꯈꯥꯗ ꯌꯥꯎꯖꯥꯠ ꯀꯩꯅꯣ ꯍꯧꯖꯤꯛꯀꯤ ꯗꯥꯏꯔꯣꯠꯀꯤꯗꯣ ꯑꯥꯎꯟ ꯍꯥꯏꯗꯥꯏꯅꯦ ꯑꯩꯕꯣ ꯍꯣꯏꯅ ꯍꯥꯏ ꯁꯥꯟꯅꯔꯗꯤ ꯒꯦꯝ ꯂꯣꯏ ꯀꯣꯅꯩ ꯆꯦꯞꯄ ꯇꯥꯕ꯭ꯔꯥꯗ ꯑꯥꯎꯅ ꯍꯥꯏꯅꯦꯕ ꯗꯥꯏꯔꯣꯠ ꯕꯦꯡ-ꯕꯦꯡ ꯀꯥꯔꯠꯑꯒꯤ ꯍꯤꯗꯥꯏꯅꯦ ꯄꯠꯇꯥ ꯕꫭꯗꯔ ꯆꯂ ꯂꯤꯔꯕꫭ ꯅꯪ ꯑꫭ ꯁꯤꯗꯂꯩꯔꯦ ꯁꯤ ꯐꯪꯕ꯭ꯔꯥꯥ ꯌꯦꯡꯑꫭ ꯄꯨꯤꯕ ꯇꯥꯔꯗꯔ
ꯊ
ꯅꯠꯇꯦ ꯎ ꯍꯥꯏꯗꯤ ꯁꯨꯃꯥꯏꯅ ꯑꯍꯨꯝ ꯊꫭꯛꯄꯩꯁꯤꯗ ꯐꯪꯕ ꯑꯕꯇꯥꯔ ꯕꫭꯗꫪꯅꯦ ꯁꯤꯁꯦ ꯐꯪꯖꯔꯝꯒꯦ
ꯎꯔꯥꯕꯣ ꯅꯨꯡꯉꯥꯏꯔꯥ ꯑꯗꯨꯅꯤ ꯉꯝꯃꯣꯏꯕ ꯀꯥꯗꯥꯏꯗꯩ ꯅꯩꯅ ꯍꯪꯕ ꯏꯤꯁ ꯀꯥꯇꯥꯔꯗꯩ ꯆꯍꯤ ꯃꯔꯤ ꯆꯪꯅꯤꯕ ꯁꯤ ꯐꯪꯅꯕ ꯍꯣꯠꯅꯕꯗ ꯅꯪ ꯑꯗꯨꯒ ꯍꯧꯖꯤꯛꯀꯤ ꯑꯩꯅ ꯄꯨꯔꯤꯕ ꯗꯥꯛ ꯔꯨꯂ꯭ꯔꯖꯤ
ꯎꯝ
ꯑꯩꯒꯤ-ꯑꯩꯒꯤ ꯄ꯭ꯔꯣꯐꯥꯏꯜ ꯄꯤꯛꯆꯔꯗꯨꯒ ꯕꯗꯥꯔꯕꯣꯔꯗꯔ ꯅꯪ ꯀꯩꯁꯨꯛ ꯐꯥ ꯉꯝꯃꯔꯣꯏꯗꯝ ꯑꯗꯨ ꯀꯂꯣ ꯑꯩꯅ ꯌꯦꯡꯒꯟ ꯁꯤ ꯐꯠꯇꯔꯣ ꯑꯩ ꯅꯨꯅ ꯆꯝꯐꯨꯠ ꯍꯥꯏꯗꯣꯏꯔꯤꯁꯤꯕꯨ ꯁꯨꯃꯥꯏꯅ ꯇꯧꯕ ꯃꯤꯅ ꯆꯝꯐꯨꯠ ꯍꯥꯏꯔꯣ ꯈꯪꯑꯕ ꯑꯦ ꯍꯦꯔꯣꯗꯨꯗꯤ ꯑꯩ ꯐꯦꯕ꯭ꯔꯥꯠ ꯍꯦꯔꯣꯅꯦ
ꯐꯦꯕ꯭ꯔꯥꯠꯇ ꯍꯥꯏꯔꯒ ꯅꯥ ꯑꯆꯧ ꯄꯥꯏ
ꯑꯗꯣ ꯀꯂꯦꯛꯁꯟꯒ ꯑꯦꯁ ꯋꯥꯟ ꯇꯧꯔꯤꯁꯤꯅꯦ ꯀꯝꯐꯨꯠ ꯍꯥꯏꯅꯤ ꯍꯤꯁꯇ꯭ꯔꯤꯁꯤꯗꯤ ꯍꯤꯁꯇ꯭ꯔꯤꯁꯤꯗꯤ ꯑꯦꯝ ꯕꯤ ꯄꯤ ꯒꯣꯜ ꯁꯤꯜꯚꯔ ꯕ꯭ꯔꯣꯟꯖ ꯌꯣꯝꯃꯝꯃꯅꯤ ꯅꯨꯡꯉꯥꯏꯕ꯭ꯔꯥ
ꯎꯝ ꯕꯣꯁ ꯁꯤꯜꯕ꯭ꯔ ꯒꯣꯜ ꯃꯦꯗꯜꯅ ꯌꯣꯝꯗ꯭ꯔꯥꯗꯤ ꯀꯩꯅꯣ ꯌꯣꯝꯅꯤꯡ-ꯌꯣꯝꯅꯤꯡ ꯌꯣꯃꯥꯁꯨ ꯌꯥꯏ ꯀꯩꯅꯣ
ꯑꯦ ꯄ꯭꯭ꯂꯤ ꯑꯦꯝꯗ ꯂꯩꯔꯤꯒꯦ ꯕ꯭ꯔꯣꯟꯖ ꯁꯤꯜꯚꯔ ꯒꯣꯜ ꯑꯥ ꯑꯦꯝ ꯕꯤ ꯄꯤ ꯅꯠꯇ꯭ꯔꯣ ꯑꯗꯣ ꯁꯥꯟꯅꯕ ꯈꯨꯗꯤꯡꯒꯤꯗꯨ ꯑꯃꯃꯝ ꯐꯪꯉꯥꯕꯅꯤꯅ ꯑꯦꯝ ꯕꯤꯗꯨ ꯑꯗꯨ ꯁꯤꯡꯗꯨꯅ ꯌꯣꯝꯗ꯭ꯔꯥꯗꯤ ꯀꯩꯅ ꯌꯣꯝꯗꯣꯏꯅꯣ ꯑꯗꯣ ꯌꯦꯡꯉꯨꯀꯣ ꯑꯩ ꯊꯝꯃꯥꯒꯦ-ꯊꯝꯃꯥꯒꯦ ꯎꯝ